ꯇꯥꯏꯀꯣ꯫ ꯅꯪꯕꯨ ꯋꯥꯔꯤ ꯁꯥꯗꯕ ꯀꯨꯏꯔꯦꯍꯦ꯫
ꯅꯪꯕꯨ ꯀꯟꯅ ꯃꯤꯁ ꯇꯧꯔ ꯂꯩꯌꯦ ꯁꯤꯗ꯫
ꯇꯣ ꯀꯔꯤ ꯒꯤꯔꯥ ꯈꯪꯗꯦ ꯊꯕꯛ ꯆꯤꯟꯕꯁꯦ ꯍꯟꯗꯛ ꯃꯔꯛꯁꯦ꯫
ꯀꯔꯤ ꯀꯔꯤ ꯊꯕꯛ ꯇꯧꯕ꯭ꯔꯅꯦ ꯅꯪꯕꯨ꯫
ꯑꯁ ꯑꯩꯅꯗꯤ ꯀꯩꯅꯣ ꯇꯧꯗꯦ ꯑꯈꯣꯏꯁꯦ ꯁ ꯈꯪꯗꯦꯅꯦ ꯀꯥꯎꯔꯦꯅꯦ ꯃꯤ ꯁꯤꯕꯁꯨ ꯂꯩꯈꯤꯕꯒꯤ꯫
ꯑꯁ ꯋꯥꯔꯦ ꯅꯪꯒꯤ ꯊꯕꯛꯁꯤꯀꯣ꯫
ꯍꯥꯟꯅ ꯃꯤ ꯁꯤꯈꯤꯕ ꯑꯗꯨꯒ ꯉꯔꯥꯡꯅ ꯀꯩꯅꯣ ꯑꯣꯏꯕꯒꯤ ꯑꯗꯨꯝ ꯃꯤꯇꯤꯡꯒꯨꯝꯕ ꯀꯔꯤ ꯀꯔꯥ ꯂꯩꯔꯒ ꯑꯗꯨꯝ ꯂꯧꯔ ꯂꯩꯈ꯭ꯔꯦ꯫
ꯑꯣ꯫
ꯑꯗꯣ ꯏꯚꯤꯅꯤꯡ ꯑꯥ ꯆꯥꯛ ꯆꯥ ꯑꯍꯤꯡ ꯆꯥꯛ ꯆꯥ ꯇꯣꯛꯑꯒꯁꯨ ꯑꯃꯨꯛꯀ ꯑꯈꯣꯏ ꯃꯔꯨꯞꯒꯤ ꯑꯃꯨꯛ ꯐꯝꯕ꯫
ꯑꯣ꯫
ꯑꯗꯨꯃꯥꯏꯟ ꯇꯧꯈ꯭ꯔꯦ ꯑꯗꯨꯒ ꯉ ꯑ ꯉꯁꯤꯅ ꯑꯃꯨꯛꯀ ꯆꯔꯆꯀꯤ ꯂꯧ ꯈꯣꯏꯕ꯫ ꯑꯗꯨꯒꯤ ꯂꯧ ꯈꯣꯏꯔꯒ ꯑꯥ ꯑꯗꯨꯒꯤ ꯃꯣꯏꯗꯣ
ꯅꯪꯕꯨ ꯄꯩꯁꯥ ꯄꯤꯕ꯭ꯔꯣ ꯄꯤꯗꯕ꯭ꯔꯣ ꯗꯤꯁ ꯋꯤꯛ꯫
ꯍꯥꯥ ꯀꯔꯤ꯫
ꯏꯃꯥꯟꯅꯕꯤ ꯅꯪꯗꯤ ꯄꯩꯁꯥ ꯄꯤꯕ꯭ꯔꯣ ꯄꯤꯗꯕ꯭ꯔꯣ ꯗꯤꯁ ꯋꯤꯛ꯫ ꯅꯪ ꯅꯍꯥꯟ ꯅꯪꯒꯤ ꯑꯦꯀꯥꯎꯟ ꯀꯔꯤꯅꯣ ꯀꯔꯤꯅꯣ ꯇꯧꯕꯗꯣ꯫ ꯑꯗꯨ ꯌꯥꯔꯕꯣ ꯉꯥꯏꯕꯅꯤꯗ꯫
ꯑꯦ ꯑꯦ ꯑꯦ ꯌꯥꯗ꯭ꯔꯤ ꯃꯊꯪ ꯃꯊꯪꯗ ꯍꯥꯏꯌꯦ꯫
ꯃꯊꯪ ꯇꯧꯋꯦ꯫
ꯑꯥ ꯃꯊꯪꯗ ꯑꯣꯏꯅ ꯂꯥꯛ ꯂꯥꯛꯀꯅꯤ ꯑꯗꯨꯃꯥꯏꯅ ꯍꯥꯏꯌꯦ꯫ ꯑꯩꯅ ꯍꯪꯕ
ꯑꯣ ꯑꯣ ꯅꯪꯅ ꯏꯃꯥꯟꯅꯕꯤꯕꯨ ꯍꯪꯉꯦꯀꯣ
ꯑꯥ
ꯑꯥ ꯑꯥ ꯍꯣꯏ ꯍꯣꯏ ꯐꯩꯅꯦ ꯅꯪ ꯍꯪꯂꯗꯤ
ꯑꯥ
ꯑꯗꯨꯗ ꯍꯪꯉꯦ ꯑꯝ
ꯑ ꯐꯩ ꯀ꯭ꯔꯤ ꯏꯟꯁꯥꯡ ꯆꯥꯏꯌꯦ ꯉꯁꯤꯗꯤ
ꯑꯦ ꯉꯁꯤ ꯃꯣꯏ ꯆꯔꯆꯀꯤ ꯊꯕꯛ ꯁꯨꯕꯒꯤ ꯑꯗꯨꯗ ꯎꯝ ꯌꯦꯟ ꯑꯣꯏꯅ ꯆꯥ
ꯑꯣ ꯑꯣ
ꯌꯦꯟ ꯑꯣꯏꯅ ꯑꯍ ꯑꯗꯣ ꯑꯃꯨꯛ ꯁꯦꯝꯃꯒ ꯑꯃꯨꯛꯀ ꯊꯣꯡꯉꯒ ꯑꯗꯨꯃꯥꯏꯅ ꯆꯥꯛꯁꯨ ꯑꯅꯤꯔꯥ ꯑꯗꯨꯃꯥꯏꯅ ꯊꯣꯡꯉ ꯂꯩꯈ꯭ꯔꯕꯒꯤ ꯍꯧꯖꯤꯛꯇ ꯉꯥꯏꯔꯤ ꯂꯣꯏꯕ ꯑꯩꯈꯣꯏꯁꯨ
ꯑꯣ ꯑꯣ
ꯑꯗꯨꯒꯤ ꯍꯦ ꯍꯦ
ꯌꯦꯟꯗꯤ ꯂꯣꯀꯦꯜꯒꯤ ꯑꯣꯏꯔꯝꯒꯅꯤ ꯅꯣꯏꯔꯣꯝꯗꯗꯤꯀꯣ
ꯑꯥꯎ ꯉꯁꯤꯗꯤ ꯆꯤꯡꯒꯤ ꯂꯧꯋꯦ ꯑꯗꯣ ꯌꯦꯟ ꯑꯃ ꯑ ꯃꯥꯒꯤ ꯚꯦꯔꯥꯏꯇꯤꯗꯤ ꯈꯪꯗꯦꯅꯦ ꯑꯉꯧꯕ ꯌꯥꯝ ꯌꯥꯝ ꯆꯥꯎꯕꯗꯣ ꯆꯥꯎꯔꯗꯤ ꯀꯦꯖꯤ ꯑꯦꯠ ꯁꯚꯦꯟ ꯑꯦꯠ ꯇꯥꯕꯗꯣ
ꯑꯁ ꯈꯪꯗꯦꯅꯦ ꯑꯗꯨꯒꯨꯝꯕ ꯌꯦꯟꯗꯤ ꯀꯔꯤ ꯌꯦꯟꯔꯣ ꯑꯗꯨꯕꯨ
ꯑꯦ ꯈꯪꯗꯦ ꯃꯥꯒꯤ ꯚꯦꯔꯥꯏꯇꯤꯁꯦ ꯃꯃꯤꯡ ꯀꯔꯤꯅꯣ ꯍꯥꯏꯕꯒ ꯀꯥꯟꯗ ꯃꯣꯏꯁꯨ ꯈꯪꯗꯦ ꯍꯥꯏꯌꯦꯕ ꯃꯣꯏꯅ ꯃꯃꯤꯡꯗꯣ ꯑꯗꯨꯒꯤ ꯑꯝ ꯍꯨꯝ ꯍꯨꯝ
ꯎꯝ
ꯑꯗꯣ ꯂꯩꯁꯦ ꯇꯧꯕ ꯑꯗꯨ ꯃꯣꯏꯗꯣ ꯃꯄꯨꯗꯣ ꯐꯖꯅ ꯀꯩꯅꯣ ꯇꯧꯗꯕꯒꯤ ꯒꯦ ꯑꯗꯨꯗꯤ ꯑꯥ ꯆꯤꯡꯒꯤ ꯌꯦꯟ ꯂꯧꯈ꯭ꯔꯁꯦꯅ ꯂꯧ ꯕ
ꯑꯣ ꯑꯣ ꯐꯩꯅꯦ ꯊꯤꯡꯒꯤ ꯌꯦꯟꯅ ꯑꯁ ꯅꯣꯏ ꯑꯩ ꯑꯩꯈꯣꯏꯗ ꯂꯣꯏꯠ ꯆꯠꯈ꯭ꯔꯕ ꯍꯧꯖꯤꯛ
ꯑ ꯍꯣꯏ ꯑꯗꯣ ꯑꯁ ꯅꯪꯗꯤ ꯌꯥꯝꯃ ꯀꯩꯅꯣ ꯇꯧꯋꯦ ꯑꯩꯈꯣꯏꯗꯁꯨ ꯆꯠꯈ꯭ꯔꯦ ꯂꯩꯇ꯭ꯔꯦ
ꯑꯣ ꯗꯨ ꯅꯪ ꯕꯦꯇ꯭ꯔꯤꯗꯤ ꯂꯩꯔꯤꯕ꯭ꯔꯣ
ꯂꯩꯇ꯭ꯔꯦ ꯑꯃꯁꯦ ꯑꯩꯅ ꯋꯥꯏꯐꯥꯏ ꯂꯧꯕꯒꯤꯁꯦ ꯕꯦꯇ꯭ꯔꯤ ꯂꯩꯇ꯭ꯔꯦꯅꯦꯍꯦ ꯐꯣꯔ ꯄꯔ ꯊ꯭ꯔꯤ ꯄꯥꯔꯁꯦꯟ ꯈꯛ ꯉꯥꯏꯔꯝꯈ꯭ꯔꯦ
ꯅꯪ ꯍꯧꯖꯤꯛ ꯐꯣꯟ ꯇꯧꯕꯗꯣ ꯕꯦꯇ꯭ꯔꯤ ꯂꯩꯇ꯭ꯔꯦ
ꯑꯩ ꯑꯩꯅ ꯇꯧꯕꯗꯤ ꯂꯩꯌꯦ ꯑꯗꯣ ꯅꯦꯠꯄꯦꯛ ꯂꯩꯇꯕ ꯄ
ꯑꯣ ꯑꯣ ꯑꯁ ꯑꯗꯨꯗꯤ ꯑꯣ ꯑꯗꯨꯗꯤ ꯑꯁꯤꯅ ꯑꯩꯈꯣꯏ ꯂꯣꯏꯔꯅꯤꯀꯣ
ꯍꯣꯏ ꯑꯣꯏꯒꯗꯧ ꯃꯥꯜꯂꯦ ꯍꯣ
ꯑꯗꯨ ꯍꯌꯦꯡ ꯁꯣꯏꯗꯅ ꯀꯣꯜ ꯇꯧꯔꯛꯑꯣꯀꯣ
ꯑꯣ ꯃꯇꯝ ꯍꯦꯟꯈ꯭ꯔꯅꯤꯅ ꯄꯥꯈꯠꯄꯁꯤ ꯄꯥꯈꯠꯄꯁꯤ ꯑꯩꯅ
ꯑꯥ
ꯑꯗꯣ ꯁꯨꯡꯅꯪ ꯅꯪꯗꯕ ꯃꯤꯅ ꯂꯩꯕ ꯀꯥꯟꯗꯗꯤ ꯑꯃꯨꯛꯀ ꯇꯧꯕꯗꯣ ꯌꯥꯗꯕ ꯑꯃꯣ ꯉꯁꯤꯁꯨ ꯉꯁꯤꯗꯣ ꯇꯧꯒꯦꯅ ꯈꯜꯂꯒ ꯑꯩꯗꯣ ꯐꯣꯟ ꯑꯅꯤꯃꯛ ꯊꯅꯝꯕꯅꯦꯕ
ꯑꯣ
ꯑꯗꯣ ꯑꯗꯣꯗ ꯃꯤꯁꯦ ꯀꯣꯏꯕ ꯂꯥꯛꯈ꯭ꯔꯦ
ꯎꯝ
ꯀꯣꯏꯕ ꯂꯥꯛꯑꯒ ꯑꯩꯌꯨꯛ ꯆꯥꯛꯆꯥ ꯇꯣꯛꯑꯒ ꯀꯣꯏꯕ ꯂꯥꯄꯇꯣ ꯐꯝꯕ ꯐꯝꯕ ꯐꯝꯕ ꯄꯨꯡ ꯑꯍꯨꯝ ꯐꯥꯎ ꯐꯝꯃꯦ ꯑꯗꯨꯒꯤ ꯑꯩꯗꯣ ꯇꯧꯕ ꯌꯥꯗ꯭ꯔꯕ ꯑꯗꯨꯗꯒꯤ ꯑꯃꯒ ꯃꯣꯏ ꯊꯕꯛ ꯁꯨꯕ ꯈꯣꯏꯒꯤ ꯆꯥꯛ ꯏꯟꯁꯥꯡ ꯊꯣꯡꯕ ꯀꯔꯤ ꯀꯔꯤ ꯇꯧꯕ ꯇꯧꯕꯗ ꯑꯗꯨꯝ ꯃꯇꯝꯗꯣ ꯂꯩꯇ꯭ꯔꯕꯒꯤ ꯑꯗꯨꯝ ꯇꯣꯛꯈ꯭ꯔꯦ
ꯎꯝ ꯑꯣꯏꯔꯝꯒꯅꯤ ꯃꯤ ꯂꯥꯛꯄ ꯀꯥꯟꯗ ꯋꯥꯔꯤꯁꯨ ꯁꯥꯕ ꯌꯥꯗꯦꯀꯣ
ꯎꯝ ꯃꯥꯅ ꯑꯗꯨꯝ ꯁꯥꯕꯒꯤ ꯑꯩꯁꯨ ꯃꯥꯒ ꯐꯝꯃꯒ ꯁꯥꯟꯅꯕꯗꯣ ꯑꯩꯅ ꯑꯃꯨꯛꯀ ꯑꯁꯤꯗ ꯁꯥꯟꯅꯈ꯭ꯔꯗꯤ ꯌꯥꯔꯣꯏꯅ ꯑꯗꯨꯒꯤ ꯃꯥꯅ
ꯎꯝ
ꯉꯥꯡꯕꯗ ꯑꯗꯨꯝ ꯈꯨꯝꯃꯥꯒ ꯂꯩꯕꯒꯤ ꯎꯝ
ꯎꯝ ꯆꯨꯝꯃꯦ ꯆꯨꯝꯃꯦ ꯅꯨꯡꯁꯨꯑꯦ ꯅꯨꯡꯁꯤꯍꯦ ꯅꯪꯒꯤ ꯋꯥꯔꯤꯁꯦ
ꯑꯗꯨ ꯅꯪ ꯗꯤ ꯑꯁ ꯌꯥꯝ ꯐꯩꯅꯦ ꯑꯣ ꯃꯌꯥꯝꯗꯣ ꯑꯗꯨꯃꯥꯏ ꯄꯥꯏꯌꯦ ꯄꯥꯏ ꯌꯥꯌꯦꯗꯤ ꯑꯩꯗꯤ ꯈꯪꯗꯕ
ꯎꯝ
ꯑꯗꯨꯃꯥꯏ ꯄꯥꯏꯕ ꯌꯥꯏ ꯍꯥꯏꯕ ꯈꯪꯗꯤ ꯑꯁ ꯃꯤ ꯃꯌꯥꯝ ꯄꯥꯏꯕꯤꯕ ꯌꯥꯕ
ꯑꯗꯨꯅꯦ ꯑ ꯑꯗꯨ ꯍꯌꯦꯡꯒꯨꯝꯕꯗꯤ ꯕꯦꯇ꯭ꯔꯤ ꯂꯩꯒꯅꯤꯀꯣ ꯅꯪꯒꯤ
ꯑꯥꯎ ꯂꯩꯒꯅꯤ ꯑꯃꯨꯛ ꯂꯥꯛꯀꯗꯧ ꯃꯥꯂꯦ
ꯎꯝ ꯂꯥꯛꯇ꯭ꯔꯗꯤ ꯂꯩꯇꯦ
ꯎꯝ ꯂꯥꯛꯇ꯭ꯔꯗꯤ ꯂꯩꯇꯦ ꯎꯝ
ꯂꯣꯏꯔꯦꯍꯦ
ꯑꯗꯨꯅꯦ ꯀꯃꯥꯏ ꯇꯧꯗꯣꯏꯅꯣ ꯑꯩ ꯏꯕꯥꯅꯤꯁꯤꯅ ꯀꯩꯅꯣꯗꯣ ꯑ ꯆꯥꯔꯖꯔ ꯑꯦꯁꯤ ꯑꯦꯁꯤ ꯆꯥꯔꯖꯔꯗꯨ
ꯎꯝ
ꯑꯗꯨ ꯀꯌꯥꯃꯨꯛꯒꯨꯝꯕ ꯄꯤꯕꯖꯥꯠꯂꯀꯣ ꯑꯁꯤ ꯁꯣꯂꯥꯔꯗꯒꯤ ꯆꯥꯞꯄꯗꯨ ꯆꯥꯔꯖ ꯇꯧꯕꯒꯤ ꯆꯥꯔꯖꯔꯗꯨ
ꯎꯝ ꯈꯪꯗꯦꯅꯦ ꯀꯃꯥꯏ ꯀꯌꯥ ꯄꯤꯕ꯭ꯔꯥ ꯁꯣꯂꯔꯗꯤ ꯂꯩꯔꯝꯒꯅꯤꯀꯣ
ꯁꯣꯂꯔꯗꯤ ꯂꯩꯌꯦ ꯑꯗꯨ ꯆꯥꯖꯔꯗꯣ ꯂꯩꯇꯕ
ꯑꯣ ꯑꯗꯨꯗꯤ ꯌꯥꯝ ꯆꯪꯂꯔꯣꯏꯗ
ꯑꯦ
ꯎꯝ ꯅꯪ ꯕꯖꯥꯔ ꯆꯠꯄ ꯀꯥꯟꯗ ꯂꯧꯕ ꯌꯥꯔꯅꯤꯗ ꯌꯥꯝ ꯆꯪꯔꯣꯏ
ꯍꯣꯏ ꯑꯩ ꯌꯥꯔꯗꯤ ꯍꯌꯦꯡ ꯉꯁꯤꯁꯦ ꯇꯝꯄꯥꯛ ꯆꯠꯁꯦ ꯇꯧꯕꯅꯦꯕ
ꯎꯝ
ꯆꯠꯇ꯭ꯔꯦ ꯉꯁꯤꯁꯨ ꯆꯠꯇ꯭ꯔꯦ ꯍꯌꯦꯡꯁꯨ ꯆꯠꯂꯔꯣꯏ ꯍꯌꯦꯡꯁꯨ ꯑꯃꯨꯛꯀꯥ ꯑꯥ ꯃꯣꯏ ꯊꯕꯛ ꯁꯨꯒꯅꯤ ꯍꯥꯏꯌꯦ ꯂꯧꯒꯤ ꯑꯃꯨꯛ
ꯑꯣ ꯇꯝꯄꯥꯛ ꯍꯥꯏꯕꯁꯦ ꯑꯩꯈꯣꯏ ꯍꯧꯖꯤꯛ ꯑꯩ ꯂꯩꯕ ꯃꯐꯝꯗꯨꯔꯣ ꯑꯣ ꯑꯗꯨ ꯅꯪ ꯆꯠꯀꯦ ꯍꯥꯏꯔꯤꯠ ꯗꯤ ꯑꯩꯉꯣꯟꯗ ꯍꯥꯏꯕꯤꯌꯣ ꯀꯔꯤꯅꯣ ꯄꯨꯔꯑꯣ
ꯑꯦ ꯀꯔꯤꯔꯥ
ꯃꯦꯖꯒꯨꯝꯕ ꯄꯨꯔꯑꯣ
ꯑꯦ ꯑꯩ ꯑꯥ ꯑꯩꯒꯤꯗꯣ ꯊꯣꯛꯇꯔꯤꯌꯦ
ꯃꯤꯒꯤ ꯃꯤꯒꯤ ꯄꯨꯔꯛꯄ ꯌꯥꯕ꯭ꯔꯥ
ꯎꯝ ꯑꯁꯣꯝꯗꯗꯤ ꯑꯗꯨ ꯄꯥꯛꯅ ꯌꯣꯟꯅꯤꯡꯉꯥꯏꯗꯤ ꯄꯥꯛ ꯊꯥꯅꯗꯦꯅꯦ ꯃꯣꯏꯅ ꯐꯇꯤꯈꯣꯝ ꯉꯥꯛꯇꯥ ꯊꯥꯕꯒꯤ
ꯑꯣꯝ
ꯑꯩꯒꯤꯅ ꯃꯇꯝ ꯋꯥꯠꯂꯤꯕ ꯈꯔ ꯑꯩꯒꯤ ꯗꯤ ꯊꯣꯛꯄ ꯍꯧꯕꯗꯤ ꯍꯧꯈ꯭ꯔꯦ ꯑꯗꯣ
ꯑꯥꯎ ꯇꯨꯀꯨꯨꯝꯕꯥ ꯑꯃꯒꯨꯝꯁꯨ ꯂꯩꯇꯦ
ꯎꯝ ꯐꯗꯤꯈꯣꯝ ꯑꯅꯝꯕꯅ ꯐꯗꯤꯒꯣꯝ ꯉꯥꯛ
ꯑꯥꯎ ꯑꯣ ꯌꯥꯔꯦ ꯗꯨꯗꯤ
ꯑꯩꯗꯣ ꯀꯩꯅꯣꯗ ꯁꯦꯝꯁꯤꯔꯥꯅ ꯈꯟꯕ ꯑꯗꯣ ꯑꯃꯨꯛꯀꯥ ꯍꯟꯅꯤꯡꯉꯥꯏ ꯇꯧꯒꯗꯕ
ꯎꯝ ꯎꯝ
ꯈꯪꯗꯦ ꯑꯣꯏꯒꯗ꯭ꯔꯥ ꯑꯣꯏꯔꯣꯏꯗ꯭ꯔꯥ ꯆꯠꯂꯒ ꯍꯪꯒꯦ ꯇꯧꯕ
ꯉꯥꯎ ꯑꯥꯎ ꯂꯥꯎꯅꯦ
ꯎꯝ ꯎꯝ
ꯑꯗꯨꯒꯥꯗꯤ ꯂꯩ ꯂꯩꯕ ꯀꯥꯟꯗ ꯂꯥꯛꯅꯤꯀꯣ
ꯑꯥ ꯒꯔꯤ ꯑꯣ ꯑꯥ ꯃꯣꯏ ꯑꯦꯜ ꯑꯇꯜ ꯑꯁꯤ ꯃꯣꯏꯅ ꯂꯧꯒꯤ ꯊꯕꯛ ꯁꯨꯕꯗꯣ
ꯎꯝ
ꯂꯣꯏ ꯂꯣꯏꯕꯀꯥꯟꯗ ꯑꯗꯣ ꯉꯁꯤꯁꯨ ꯊꯕꯛ ꯁꯨꯕꯒꯤ ꯆꯠꯇ꯭ꯔꯦ ꯍꯌꯦꯡꯁꯨ ꯑꯃꯨꯛ ꯁꯨꯈꯤꯅꯤ ꯍꯥꯡꯆꯤꯠꯁꯨ ꯑꯃꯨꯛ ꯁꯨꯈꯤꯅꯤ ꯍꯥꯏꯌꯦ ꯈꯪꯗꯦ ꯃꯁꯦꯝꯁꯨ ꯑꯃꯨꯛ ꯁꯨꯈꯤꯗꯣꯏ ꯖꯥꯠꯔꯥ
ꯎꯝ
ꯑꯗꯨ ꯁꯨꯕꯒꯤ ꯑꯁꯤꯁꯦ ꯆꯠꯄ ꯌꯥꯗꯕ ꯑꯗꯣ ꯑꯁꯤꯅ ꯆꯠꯄ ꯌꯥꯔꯗꯤ ꯑꯁꯤ ꯃꯄꯥꯁꯤꯡ ꯆꯠꯄ ꯌꯥꯔꯗꯤ ꯆꯠ ꯆꯠꯂꯅꯤꯕꯥ ꯃꯥ ꯕꯥ ꯑꯦꯁꯤꯁꯤꯅ ꯆꯠꯄ ꯌꯥꯗꯕꯒꯤ ꯏꯊꯟꯗꯗꯤ ꯆꯠꯄꯗꯣ ꯐꯔꯛ ꯇꯥꯕ
ꯑꯣ ꯑꯣꯝ ꯎꯝ ꯎꯝ
ꯑꯗꯨꯒꯤ ꯉꯥꯏꯕꯗ ꯉꯥꯏꯕꯗ ꯂꯣꯏꯔꯦ
ꯂꯥꯛꯑꯗꯤ ꯍꯥꯏꯕꯤꯌꯣ ꯀꯣ
ꯎꯝ ꯍꯥꯏꯒꯦ ꯑꯝ
ꯑꯗꯨ ꯍꯌꯦꯡ ꯕꯦꯇ꯭ꯔꯤ ꯂꯩꯅꯅꯕ ꯇꯧꯋꯣ
ꯎꯝ ꯍꯣꯏ ꯂꯩꯅꯤꯕ ꯇꯧꯒꯦ ꯍꯣꯏ ꯗꯨꯅꯦ ꯃꯇꯝ ꯍꯦꯟꯈ꯭ꯔꯅꯤꯅ ꯑꯩꯗꯣ ꯑꯁ ꯄꯥꯈꯠꯄꯗꯣ ꯑꯩꯅ
ꯎꯝ ꯍꯦꯟꯗꯤ ꯍꯦꯟꯂꯣꯏꯗ ꯀꯩꯁꯨ ꯀꯥꯏꯗꯦꯗ
ꯎꯝ ꯅꯨꯃꯤꯠ ꯈꯔꯥ ꯈꯇꯪ ꯉꯥꯏꯔꯦ
ꯎꯝ
ꯅꯨꯃꯤꯠꯅꯦ ꯃꯉꯥ ꯈꯛ ꯉꯥꯏꯔꯦꯅꯦ
ꯎꯝ
ꯑꯣ ꯅꯪꯒꯤ ꯑꯩ ꯑꯥꯥ ꯇꯨꯝꯅꯤꯡ ꯇꯨꯝꯅꯤꯡꯕ ꯃꯇꯝꯗ ꯇꯨꯝꯃꯦ
ꯎꯝ
ꯑꯩ ꯍꯦ ꯍꯦ ꯁꯦꯝꯕꯗꯤ ꯉꯟ ꯉꯟꯅ ꯇꯨꯝꯃꯦ ꯉꯁꯤꯗꯤ ꯃꯣꯏ ꯂꯩꯕꯒꯤ
ꯎꯝ ꯑꯥ ꯑꯥ
ꯅꯣꯏꯗꯤ ꯊꯦꯡ ꯊꯦꯡꯅ ꯇꯨꯝꯅꯕ ꯃꯥꯜꯂꯦ
ꯍꯣꯏ ꯑꯩꯈꯣꯏ ꯊꯦꯡ ꯊꯦꯡꯅ ꯇꯨꯝꯃꯦ ꯍꯣꯏ
ꯑꯦ ꯐꯩꯌꯦꯅꯦ
ꯎꯝ
ꯑꯍꯦ
ꯊꯦꯡ ꯊꯦꯡꯅ ꯇꯨꯝꯃꯦ ꯑꯩꯈꯣꯏ ꯂꯦꯞ ꯂꯦꯟꯒꯨꯝꯕ ꯇꯥꯕ ꯀꯥꯟꯗ ꯀꯣ
ꯑ ꯊꯦꯡꯉꯦ ꯑꯗꯨꯗꯤ ꯑꯩꯗꯤ ꯑꯗꯨꯗꯤ ꯃꯪ ꯐꯖꯥꯅ ꯃꯪꯈ꯭ꯔꯦ ꯑꯩꯗꯤ
ꯑꯩꯁꯨ ꯃꯪ ꯃꯜꯂꯒ ꯀꯣꯜ ꯇꯧꯔ ꯂꯩꯕꯅꯤ ꯍ ꯍ ꯎꯝ ꯉꯔꯥꯡꯗꯣ ꯑꯩꯈꯣꯏ ꯏꯃꯥꯟꯅꯕꯤ ꯑꯃ ꯂꯩꯕꯗꯣ ꯑꯗꯨ ꯅꯨꯄꯤꯕꯨ ꯀꯣꯜ ꯇꯧꯋꯦ ꯑꯩꯒꯤ ꯃꯪꯒꯨꯝꯅ ꯃꯟꯗ꯭ꯔꯒ ꯑꯗꯨꯝ ꯋꯥꯔꯤ ꯁꯥꯔ ꯂꯩꯕꯅꯤꯅꯦ ꯑꯩꯁꯦ
ꯑꯦ ꯑꯩꯗꯤ ꯑꯁ ꯑꯥ ꯅꯪꯁꯨ ꯅꯪꯗꯕ ꯑꯗꯨꯝ ꯊꯝꯃꯒ ꯐꯤꯐꯇꯤꯟ ꯑꯥ ꯇꯪꯈꯥꯏ ꯈꯛꯇꯪ ꯉꯥꯏꯔꯤ ꯇꯪꯈꯥꯏ ꯂꯩꯔꯤꯌꯦ
ꯑꯣ
ꯅꯍꯥꯟꯅ ꯇꯪꯈꯥꯏꯗ ꯂꯧꯔꯒ ꯊꯝꯕꯗꯣ ꯑꯦ ꯂꯣꯏꯗꯔꯤ ꯂꯣꯏꯕ ꯅꯪꯗꯔꯦꯅꯦꯍꯦ ꯑꯩꯅ ꯅꯪꯕ ꯀꯥꯟꯗ ꯃꯥꯅ ꯀꯩꯅꯣ ꯐꯣꯟꯁꯦ ꯄꯨꯕꯤꯈꯤꯕ ꯑꯗꯨꯃꯥꯏꯅ ꯇꯧꯔꯒ ꯑꯩꯅꯗꯤ ꯁꯤꯗ ꯑꯗꯨꯃꯥꯏꯟ ꯇꯧꯕ ꯌꯥꯏ ꯍꯥꯏꯄ ꯈꯪꯗꯕ
ꯑꯣ ꯑ ꯑꯩꯩꯅ ꯅꯍꯥꯟ ꯅꯪꯉꯣꯟꯗ ꯋꯥꯔꯤ ꯑꯃ ꯂꯤꯕꯤꯒꯦ ꯍꯥꯏꯅ ꯑꯩꯅ ꯍꯥꯏꯕ ꯅꯠꯇ꯭ꯔꯣ ꯅꯨꯡꯉꯥꯏꯕ ꯄꯥꯎ ꯑꯃ ꯂꯩꯌꯦ ꯍꯥꯏꯔꯒ ꯑꯩ ꯅꯪꯉꯣꯟꯗ ꯍꯥꯏꯗ꯭ꯔꯣ
ꯑꯥ
ꯍꯥꯏꯌꯦꯅ
ꯑꯥ ꯍꯥꯏꯌꯦ ꯑꯝ
ꯑꯥ ꯑꯗꯨ ꯅꯪ ꯐꯖꯅ ꯇꯥꯗ꯭ꯔꯕ ꯃꯥꯜꯂꯦꯅꯦ ꯍꯤ ꯍꯤ ꯑꯩ ꯅꯪꯉꯣꯟꯗ ꯍꯥꯢꯔꯤꯁꯤꯗꯤ ꯄꯥꯎ ꯅꯨꯡꯉꯥꯢꯕ ꯂꯩꯌꯦ ꯑꯩ ꯇꯝꯕꯤꯒꯦ ꯍꯥꯢꯅ ꯎꯝ ꯈꯪꯗ꯭ꯔꯦ ꯅꯪ ꯀꯥꯎꯈ꯭ꯔꯕ꯭ꯔꯥ ꯅꯠꯇ꯭ꯔꯒ ꯑꯩꯅ ꯐꯖꯅ ꯇꯝꯕꯤꯗ꯭ꯔꯕ꯭ꯔꯥ
ꯎ ꯅꯪ ꯑꯃꯥꯕꯨꯗꯤ ꯑ ꯋꯥꯆꯦꯞꯇ ꯑꯣꯢꯅ ꯍꯥꯢꯒꯦ ꯍꯥꯢꯔꯛ ꯆꯥ ꯍꯥꯢꯗ꯭ꯔꯦ ꯋꯥ ꯑꯃ ꯅꯪ ꯀꯔꯤꯔ ꯈꯪꯗꯦ ꯑꯗꯨ ꯀꯔꯤ ꯋꯥꯔꯥ ꯑ ꯋꯥ ꯑꯃ ꯍꯥꯢꯗꯔꯤ ꯍꯣꯢ
ꯍꯨꯝ ꯍꯨꯝ ꯍꯨꯝ ꯑꯗꯨꯝ ꯀꯧꯕꯅꯦ ꯑꯩꯁꯨ
ꯑꯧ ꯅꯠꯇꯦ ꯑꯃ ꯑ ꯅꯪꯅ ꯍꯧꯖꯤꯛ ꯍꯥꯢꯕꯗꯨꯗꯤ ꯍꯥꯢꯕ ꯃꯥꯜꯂꯦ ꯑꯩꯁꯨ ꯑꯁꯥꯢꯅ ꯇꯧꯋꯦ ꯑꯗꯣ ꯑ ꯑꯗꯨ ꯅꯠꯇꯕ ꯑꯃ ꯑ ꯇꯤꯞꯁ ꯑꯃ ꯍꯥꯢꯌꯦ ꯑꯗꯣꯒ ꯍꯥꯏꯗ꯭ꯔꯤꯀꯣ ꯅꯗꯣ
ꯑꯁꯤ ꯑꯣꯢꯔꯝꯒꯅꯤ
ꯑꯦ ꯑꯗꯣ ꯑꯗꯨꯗꯤ ꯍꯥꯢꯗ꯭ꯔꯤ ꯎꯝ ꯑꯦ ꯑꯗꯨ ꯑꯣꯢꯔꯝꯗꯧ ꯃꯥꯜꯂꯦ ꯑꯩꯁꯨ ꯑꯩ